ꯎꯨꯝ ꯅꯨꯡꯉꯥꯏꯔꯤꯕꯣ ꯍꯜꯂꯣ
ꯇꯥꯕ꯭ꯔꯣ
ꯍꯜꯂꯣ
ꯍꯂꯣ
ꯍꯜꯂꯣ
ꯍꯂꯣ
ꯍꯜꯂꯣ
ꯇꯥꯕ꯭ꯔꯣ
ꯇꯥꯕ꯭ꯔꯣ
ꯇꯥꯏꯌꯦ ꯇꯥꯏꯌꯦ
ꯇꯥꯔꯕꯣ
ꯍꯣꯏ ꯇꯥꯔꯦ ꯇꯥꯔꯦ
ꯀꯔꯝꯥꯏꯅ ꯇꯧꯔꯤꯒꯦ ꯅꯨꯡꯉꯥꯏꯔꯤ ꯍ
ꯅꯨꯡꯉꯥꯏꯔꯤꯌꯦ ꯅꯪꯗꯤ
ꯑꯩꯁꯨ ꯅꯨꯡꯉꯥꯏꯔꯤꯌꯦ
ꯑ
ꯅꯪꯗꯤ ꯍꯧꯖꯤꯛ ꯀꯥꯏꯗ ꯂꯩꯔꯒꯦ
ꯑꯩ ꯗꯤꯃꯥꯄꯨꯔꯗ ꯂꯩꯌꯦ
ꯑꯣ ꯀꯔꯤ ꯀꯔꯤ ꯇꯧꯔꯒ ꯂꯩꯕ꯭ꯔꯣ
ꯑꯁ ꯀꯩꯝ ꯇꯧꯗꯦꯗ ꯑꯗꯨꯝ ꯐꯤ ꯀꯔꯤ ꯗꯤꯖꯥꯏꯅꯔꯒꯨꯝꯕ ꯗꯤꯖꯥꯏꯅꯤꯡꯒꯨꯝꯕ ꯇꯝꯃꯦ
ꯑꯣ ꯁꯟꯖꯝ ꯁꯟꯖꯝꯗ ꯇꯝꯕ꯭ꯔꯣ
ꯍꯣꯏ
ꯀꯔꯤ ꯀꯔꯤ ꯐꯤ ꯇꯨꯕ ꯍꯩꯔꯦ
ꯂꯣꯏꯗꯧꯔꯦꯗ ꯊꯥ ꯑꯃꯈꯛ ꯉꯥꯏꯔꯤ
ꯀꯔꯤ ꯀꯔꯤ ꯇꯨꯕ ꯍꯩꯔꯒꯦꯕ
ꯑꯁ ꯍꯩꯇ꯭ꯔꯤꯗ ꯈꯔ ꯈꯔ ꯑꯗꯨꯝ ꯁꯤꯝꯄꯜ ꯁꯤꯝꯄꯜ ꯈꯛꯇ
ꯇꯣꯞꯁꯀ ꯍꯩꯔꯕꯣ
ꯇ꯭ꯔꯤꯗ ꯇꯥꯛꯄꯗꯣ ꯑꯩꯈꯣꯏ ꯈꯖꯤꯛ ꯈꯖꯤꯛ ꯊꯥ
ꯎꯝ ꯍꯩꯔꯗꯤ ꯅꯪꯉꯣꯟꯗ ꯁꯨ ꯇꯨꯍꯟꯕ ꯇꯥꯔꯦ
ꯍꯣꯏ ꯇꯝꯈꯤꯌꯦ ꯑꯩꯁꯨ ꯐꯖꯅ ꯍꯣꯏ ꯍꯣꯏ
ꯀꯩꯁꯨ ꯁꯟꯆꯝꯒꯣꯟ ꯁꯟꯆꯝꯁꯦ ꯍꯧꯖꯤꯛ ꯅꯍꯥꯟ ꯆ ꯈꯤꯕꯗꯒꯤ ꯍꯜꯂꯛꯑꯕ ꯅꯠꯇ꯭ꯔꯣ
ꯍꯣꯏ ꯍꯜꯂꯛꯑ ꯍꯜꯂꯛꯑ
ꯑꯩꯒꯤ ꯐꯤ ꯑꯅꯤ ꯇꯨꯅꯤꯡꯉꯥꯏꯒꯤ ꯍꯥꯏꯈꯤꯕꯅꯦꯕ ꯇꯨꯕꯤꯔꯕꯖꯥꯔꯥ ꯇꯨꯕꯤꯗ꯭ꯔꯤꯕ ꯖꯥꯔꯥ ꯃꯥꯁꯨ ꯃꯇꯝꯗꯣ
ꯍꯣꯏ
ꯍꯥꯏ ꯍꯌꯦꯡ ꯍꯥꯡꯆꯤꯠ ꯉꯥꯏꯔꯦ ꯍꯥꯏꯕꯗꯣ ꯍꯦꯛꯇ ꯇꯧꯊꯣꯔꯛꯄꯩꯀꯣ ꯄꯣꯠꯇꯣ ꯍꯦꯛ ꯨ ꯇ ꯈꯤꯇꯪ ꯋꯥꯠꯂꯛꯄ ꯍꯦꯛꯇ ꯃꯥꯗꯤ ꯂꯥꯁ ꯑꯋꯥꯔ ꯌꯥꯝ ꯉꯥꯏꯌꯦꯕ
ꯍꯣꯏ
ꯐꯖꯥꯕꯨꯗꯤ ꯐꯖꯩ ꯌꯦ
ꯑꯥ ꯑꯩ ꯑꯟꯇꯤ ꯑꯃꯁꯨ ꯀꯣꯠꯇꯣ ꯂꯥꯁ ꯏꯌꯥꯔ ꯂꯥꯁ ꯏꯌꯥꯔꯗꯩ ꯗꯤꯁꯦꯝꯕꯔ ꯂꯥꯁ ꯏꯌꯥꯔꯗꯩ ꯇꯨꯍꯜꯂꯒ ꯍꯧꯖꯤꯛꯐꯥꯎ ꯂꯣꯏꯗ꯭ꯔꯤ
ꯃꯥꯁꯦ ꯑꯣꯗꯔꯁꯨ ꯌꯥꯝ ꯂꯧꯃꯟꯕꯒꯤꯅꯦ ꯑꯩꯅ ꯖꯨꯂꯥꯏ ꯁꯦꯀꯦꯟ ꯋꯤꯛ ꯈꯤꯇ ꯅꯪꯍꯟꯕꯤꯌꯣ ꯍꯥꯏꯕꯅꯦꯕ ꯅꯪꯒꯦꯔꯥ ꯅꯪꯉꯣꯏꯒꯦꯔꯥ ꯈ ꯍꯧꯖꯤꯛꯁꯦ ꯗꯤꯃꯥꯄꯨꯔꯒꯤ ꯒꯥꯔꯤꯁꯦ ꯆꯦꯜꯂꯕ ꯖꯥꯠꯔꯣ ꯃꯅꯤꯄꯨꯔꯗꯒꯤ
ꯑ ꯈꯪꯗꯦ ꯆꯦꯟꯕ ꯃꯥꯜꯂꯦ ꯈꯪꯗꯦ ꯅꯍꯥꯟ ꯃꯥꯃ ꯉꯁꯤ ꯃꯅꯥꯎ ꯅꯨꯄꯥꯗꯣ ꯂꯥꯛꯄ ꯃꯥꯜꯂꯦ ꯑꯗꯣ ꯏꯝꯐꯥꯜ ꯈꯪꯗꯦꯗ ꯁꯦꯅꯥꯄꯇꯤ ꯐꯥꯎ ꯆꯦ
ꯏꯝꯐꯥꯜ ꯌꯧꯔꯗꯤ ꯐꯒꯗꯕꯅꯤ ꯑꯁ
ꯑꯥ ꯈꯪꯗꯦ ꯏꯝꯐꯥꯜꯗꯤ
ꯑꯁ ꯅꯣꯏꯁꯨ ꯎꯗꯕ ꯀꯨꯏꯔꯦꯅꯦꯀꯣ
ꯍꯣꯏ ꯀꯨꯏꯔꯦ ꯅꯨꯡꯉꯥꯏꯔꯤ
ꯅꯨꯉꯥꯏꯔꯤ ꯍꯣꯏ
ꯑꯗꯨ ꯑꯗꯨ ꯅꯪꯗꯤ ꯀꯔꯤ ꯇꯧꯒꯦ ꯐꯤꯒ ꯆꯠꯄ꯭ꯔꯣ
ꯍꯣꯏ ꯗ꯭ꯌꯨꯇꯤ ꯆꯠꯂꯦ ꯗ꯭ꯌꯨꯇꯤ ꯆꯠꯂꯦ ꯄꯨꯡ ꯅꯥꯏꯟꯗꯒꯤ ꯆꯠꯂꯦ ꯄꯨꯡ ꯃꯉꯥꯗ ꯍꯜꯂꯛꯑꯦ ꯑꯗꯨ ꯑꯗꯨꯒ ꯅꯪꯉꯣꯟꯗ ꯐꯣꯟ ꯇꯧꯔꯛꯄꯅꯦ ꯀꯔꯝꯍꯥꯏꯅ ꯇꯧꯔꯤꯒꯦꯅ ꯀꯨꯏꯔꯦꯗꯅ ꯉꯥꯡꯅꯗꯕ
ꯍꯣꯏ ꯀꯨꯏꯔꯦ ꯑꯁ ꯑꯗꯨꯗꯗꯤ ꯁꯥꯗ꯭ꯔꯣ
ꯁꯤꯗꯗꯤ ꯌꯥꯝ ꯁꯥꯕꯗꯤ ꯑꯣꯏꯗꯦꯗ
ꯁꯤꯗꯗꯤ ꯌꯥꯝꯁꯥꯏ
ꯅꯆꯥꯅꯨꯄꯤ ꯀ꯭ꯂꯥꯁ ꯇꯨꯋꯦꯜꯐ ꯄꯥꯁ ꯇꯧꯔꯕꯗꯨꯗꯤ ꯀꯔꯤ ꯇꯧꯔꯦ ꯍꯧꯖꯤꯛꯇꯤ
ꯑꯃ ꯀꯣꯂꯦꯖ ꯀꯥꯒꯅꯤ ꯃꯥ ꯈꯨꯟꯗ ꯂꯩꯔꯤ ꯃꯥ ꯂꯥꯛꯀꯅꯤ ꯅꯍꯥꯟ ꯑꯦꯠꯃꯤꯁꯟꯁꯤꯗ ꯇꯧꯔꯦꯕꯀꯣ
ꯑꯦꯛꯖꯥꯝꯒꯨꯝꯕ ꯊꯥꯍꯟꯕ ꯌꯥꯗ꯭ꯔꯣ
ꯃꯥ ꯆꯍꯤ ꯁꯨꯗ꯭ꯔꯤꯅꯦ ꯅꯦꯛꯁ ꯏꯌꯥꯔꯗꯩꯗꯤ ꯃꯥ ꯍꯣꯠꯅꯔꯅꯤ
ꯆꯍꯤ ꯁꯨꯗꯦ ꯍꯥꯏꯕꯗꯤ
ꯍꯥꯥ
ꯆꯍꯤ ꯁꯨꯗꯦ ꯍꯥꯏꯕꯗꯤ ꯀꯔꯤ ꯍꯥꯏꯕ
ꯍꯥꯏꯗꯤ ꯑꯩꯠꯇꯤꯟꯗꯒꯤ ꯊꯕꯛꯇꯤ ꯑꯩꯠꯇꯤꯟꯒꯨꯝꯕꯗ ꯇꯧꯋꯦꯅ ꯃꯥꯒꯤꯗꯣ ꯑꯦꯀꯥꯗꯃꯤꯛ ꯑꯩꯠꯁꯇꯣ ꯌꯧꯗ꯭ꯔꯤꯕ
ꯎꯝ
ꯍꯟꯗꯛꯇꯣ ꯁꯕꯦꯟꯇꯤꯟ ꯈꯛꯇ
ꯅꯦꯛꯁꯔ ꯅꯦꯛꯁ ꯌꯔꯗꯩꯗꯤ ꯑꯗꯨꯝ ꯇ꯭ꯔꯥꯏ ꯇꯧꯍꯜꯂꯅꯤꯗ ꯑꯗꯨꯝ ꯀꯣꯂꯦꯖ ꯀꯥꯟꯅ ꯀꯥꯟꯅ ꯗꯣꯃꯥꯗꯤ ꯀꯣꯂꯦꯖꯇꯣ ꯍꯥꯟꯅ ꯂꯣꯏꯁꯟꯒꯦ ꯍꯥꯏꯌꯦ
ꯀꯣꯂꯦꯖ ꯍꯣꯏ ꯐꯗꯤ ꯐꯩ ꯀꯣꯂꯦꯖ ꯂꯣꯏꯔꯒ ꯏꯅꯥꯎꯅꯨꯄꯤ ꯁꯨ ꯔꯤꯁꯔꯁ ꯇꯧꯒꯅꯤ ꯍꯥꯏꯌꯦ ꯑꯁꯥꯝꯗ ꯀꯔꯤ ꯔꯤꯁꯔꯁꯅꯣ ꯈꯪꯗꯦ
ꯑꯣ ꯃꯥ ꯂꯣꯏꯔꯕꯣ ꯃꯥꯥꯏ ꯁꯦꯃꯦꯁꯇꯔꯗꯣ
ꯏꯟꯇꯔꯟ ꯇꯧꯗꯣꯏꯕ ꯂꯣꯏꯒꯦ ꯇꯧꯔꯦ ꯃꯥꯁꯨꯝ
ꯏꯅꯥꯎꯄꯤꯁꯨ ꯌꯥꯝ ꯐꯖꯊꯣꯛ ꯑꯝꯈ꯭ꯔꯦ ꯈꯦꯅꯦꯍ ꯂꯩꯁꯥꯕꯤ ꯐꯥꯔꯝꯃꯦ
ꯂꯩꯁꯥꯕꯤ ꯁꯥꯕꯗ ꯂꯣꯏꯔꯕꯅꯦ ꯑꯗꯨ ꯑꯗꯨꯒꯤ ꯑꯩꯅ ꯑꯩ ꯕꯥꯔꯗꯦ ꯇꯧꯒꯅꯤ ꯍꯥꯏꯕꯒꯤ ꯃꯥꯅ ꯍꯣꯏ ꯅꯣꯏꯗꯤ ꯑꯉꯥꯡ ꯑꯣꯏꯔꯕꯅꯤꯅ ꯇꯧꯕ ꯑꯩꯈꯣꯏꯗꯤ ꯑꯍꯟ ꯑꯣꯏꯔꯕꯅꯤꯅ ꯇꯧꯔꯔꯣꯏ ꯍꯥꯏ
ꯑ ꯑ ꯑꯣ ꯅꯪꯒꯤ ꯕꯠꯗꯦꯗꯣ ꯀꯝ ꯀꯥꯟ ꯗꯅꯣ
ꯑꯩ ꯕꯥꯔꯗꯦꯁꯦ ꯗꯦꯠ ꯐꯥꯏꯚꯇ
ꯃꯦꯛꯁꯃꯟ
ꯖꯨꯂꯥꯏꯒꯤ
ꯑꯣ ꯑꯆꯥ ꯑꯠꯆꯥ
ꯑꯗꯨꯗ ꯑꯩꯅ ꯀꯣꯂꯦꯖꯇ ꯇꯧꯒꯅꯤ ꯃꯤ ꯂꯣꯏꯅ ꯀꯧꯒꯅꯤ ꯍꯥꯏꯔꯒ ꯅꯣꯏꯗꯤ ꯑꯉꯥꯡ ꯑꯣꯏꯔꯤꯕꯅꯤꯅ ꯑꯗꯨꯒꯨꯝꯕꯗ ꯇꯧꯔꯒ ꯂꯩꯌꯣ ꯍꯥꯏ
ꯑꯆꯥ ꯑꯆꯥ
ꯅꯆꯦ ꯍꯣꯏꯗꯤ ꯀꯔꯤ ꯀꯔꯤ ꯇꯧꯔꯒ ꯍꯦꯛ ꯇ ꯂꯩꯕ꯭ꯔꯣ
ꯑ ꯀꯩꯝ ꯇꯧꯗꯦꯗ ꯑꯉꯥꯡ ꯑꯉꯥꯡ ꯂꯣꯏꯅ ꯁ꯭ꯀꯨꯜ ꯀꯥꯏ ꯌꯦꯡꯁꯤꯟꯕꯗ ꯑꯩꯈꯣꯏ ꯏꯆꯦꯁꯨ ꯁꯤꯗꯧꯔꯦ
ꯅꯌꯥꯝꯕꯗꯤ ꯑꯥ ꯗ꯭ꯌꯨꯇꯤ ꯃꯐꯝꯗ ꯂꯩꯕ꯭ꯔꯥ ꯅꯠꯇ꯭ꯔꯥ ꯑꯗꯨꯗ ꯂꯩꯕ꯭ꯔꯥ
ꯗ꯭ꯌꯨꯇꯤ ꯃꯐꯝꯗ ꯂꯩꯑ ꯃꯥ ꯊꯣꯛꯂꯛꯀꯅꯤ ꯍꯥꯏ
ꯇꯕꯤ ꯇꯕꯤꯈꯣꯏꯗꯤ
ꯇꯕꯤ ꯂꯩꯑꯦ ꯇꯕꯤꯒ ꯏꯕꯅꯤ ꯆꯠꯃꯤꯟꯅꯕꯅꯦ ꯀ꯭ꯂꯥꯁꯇꯣ ꯃꯥꯁꯨ
ꯎꯝ ꯍꯣꯏꯗꯣ ꯍꯩ ꯍꯧꯕꯅꯗꯤ ꯐꯕꯖꯥꯠꯅ ꯑꯩ ꯑꯩ ꯐꯥꯎꯕ ꯇꯧꯅꯤꯡꯂꯛꯑꯕꯅꯦ
ꯗꯤ ꯋꯥꯏꯍꯦ ꯇꯝꯗ꯭ꯔꯤꯀꯥꯟꯗꯗꯤ ꯑꯁ ꯑꯁꯤ ꯇꯨꯕꯅꯤ ꯑꯗꯨ ꯇꯧꯅꯤ ꯍꯥꯏ ꯍꯧꯖꯤꯛꯇꯤ ꯏꯁ ꯉꯥꯛꯇꯪ ꯐꯝꯃꯗꯤ ꯉꯥꯛꯁꯝꯒ
ꯍꯣꯏ ꯑꯗꯨꯅꯦ ꯑꯗꯨꯝ ꯀꯣꯟꯁꯦꯟꯇ꯭ꯔꯦꯠ ꯇꯧꯔꯦ ꯃꯤꯠꯀꯁꯨ
ꯅꯥꯔꯦ ꯑꯩ ꯃꯤꯠ ꯌꯥꯗ꯭ꯔꯦ ꯑꯩꯗꯤꯁꯄꯦꯛ ꯎꯞꯇ꯭ꯔꯗꯤ ꯌꯥꯗ꯭ꯔꯦ ꯇ꯭ꯔꯦ
ꯂꯥꯏꯔꯤꯛꯀꯨꯝꯕ ꯄꯥꯕꯗꯤ ꯑꯗꯨꯝ ꯈꯪꯉ ꯂꯩꯔꯕꯅꯤꯅ ꯈꯔ ꯐꯩ ꯐꯤꯒꯨꯝꯕ ꯇꯨꯕꯅꯤ ꯏꯁꯇ꯭ꯔꯦꯠꯇ ꯑꯃꯨꯛ ꯇꯨꯔꯛꯀꯅꯤ ꯗꯤꯖꯥꯏꯟ ꯁꯦꯝꯔꯛꯀꯅꯤ
ꯑꯗꯨꯅꯦ ꯑꯁ ꯌꯥꯝ ꯋꯥꯏꯗ ꯀ꯭ꯂꯥꯁ ꯆꯠꯇꯕꯁꯨ ꯀꯨꯏꯔꯦ ꯅꯍꯥꯟ ꯁꯦꯟꯖꯝ ꯑꯩꯈꯣꯏ ꯃꯤꯁꯇꯣ ꯂꯩꯇꯕꯀꯣ
ꯑꯣ ꯏꯁꯇꯨꯗꯦꯟ ꯀꯌꯥ ꯇꯝꯕ꯭ꯔꯣ
ꯑꯩꯈꯣꯏꯁꯦ ꯃꯤ ꯇꯔꯥ ꯁꯨꯒꯦꯔꯥ ꯈꯪꯗꯦ ꯑꯩꯈꯣꯏ ꯐꯥꯔꯁ ꯕꯦꯠꯁꯇꯤ ꯂꯣꯏꯗꯧꯔꯦ ꯋꯥꯟ ꯃꯟꯠ ꯈꯛꯇ ꯉꯥꯏꯔꯦꯕꯀꯣ ꯁꯤꯛꯁ ꯃꯟꯁ ꯀꯣꯔꯁꯅꯤꯅ ꯅꯦꯛꯁ ꯃꯟꯠ ꯖꯨꯂꯥꯏ ꯇꯨꯋꯦꯜꯐꯇ ꯂꯣꯏꯔꯦ
ꯃꯥꯁꯦ ꯀꯥꯏꯗꯒꯤ ꯇꯝꯃꯛꯄꯗꯥ ꯁꯥꯏꯀꯨꯜꯗꯒꯤ ꯇꯝꯃꯛꯑꯦ ꯍꯥꯏꯕ꯭ꯔꯥ
ꯅꯠꯇꯦ ꯃꯥ ꯏꯝꯐꯥꯜꯗ ꯇꯝꯕꯅꯦ ꯃꯥꯗꯣ ꯏꯝꯐꯥꯜꯗ ꯂꯩꯔꯝꯃꯤꯁꯦ ꯁꯤ ꯃꯍꯥꯕꯂꯤ ꯍꯥꯏꯕ꯭ꯔꯥ
ꯎꯝ ꯌꯥꯝꯝ ꯀꯥꯟꯅꯈ꯭ꯔꯦꯅꯦꯃ ꯇꯝꯕꯒꯤꯗꯤ ꯄꯩꯁꯥ ꯀꯌꯥ ꯂꯧꯕ꯭ꯔꯣ
ꯍꯥꯏꯗꯤ ꯃꯥꯗꯤ ꯖꯁ ꯇ꯭ꯔꯦꯅꯔꯅꯦꯕꯀꯣ ꯃꯄꯨꯅ ꯑꯇꯣꯞꯄꯅꯦꯕ ꯃꯄꯨ ꯑꯃꯅ ꯍꯥꯡꯕ ꯑꯗꯨ ꯃꯥꯗꯣ ꯇ꯭ꯔꯦꯅꯔ ꯑꯣꯏꯅꯤꯡꯉꯥꯏꯒꯤ ꯃꯣꯏꯅ ꯑꯃꯨꯛ
ꯎꯝ
ꯕꯦꯁꯤꯛꯀꯤꯅꯤꯅ ꯑꯗꯨꯒꯤ ꯇ꯭ꯔꯗꯤ ꯌꯥꯝ ꯂꯧꯗꯧ ꯃꯥꯜꯂꯦ
ꯑꯗꯨꯗꯤ ꯃꯥꯁꯦ ꯊꯥꯗ ꯈꯔ ꯌꯥꯝꯗꯤ ꯄꯨꯡ ꯀꯌꯥ ꯀꯌꯥ ꯇꯥꯛꯄꯤꯕ꯭ꯔꯣ
ꯑꯩꯈꯣꯏꯁꯦ ꯄꯨꯡ ꯑꯍꯨꯝ ꯄꯨꯡ ꯑꯩꯠꯇꯒꯤ ꯇ꯭ꯋꯦꯜꯐ
ꯎꯝ ꯑꯩꯗꯤ ꯃꯥꯅ ꯍꯥꯡꯔꯒ ꯇꯧꯕ꯭ꯔꯥ ꯈꯟꯕ
ꯅꯠꯇꯦꯗ ꯑꯁ ꯃꯥꯁꯨ ꯊꯦꯡ ꯊꯦꯡꯅ ꯂꯥꯛꯄꯅꯦꯗ ꯍꯥꯏꯗꯤ ꯂꯥꯛꯑꯁꯨ ꯃꯥꯁꯨ ꯇꯝꯕꯨꯗꯤ ꯇꯝꯃꯦ ꯐꯖꯅꯗꯤ ꯇꯝꯗꯦꯕꯀꯣ ꯃꯥꯒꯤ ꯐꯣꯟ ꯈꯛꯇ ꯌꯦꯡꯉ ꯂꯩꯕꯅꯦ ꯑꯩꯈꯣꯏꯅ ꯈꯪꯗꯕ ꯂꯩꯗꯅ ꯃꯔꯛ ꯀꯥꯎ ꯀꯥꯎꯒꯟꯕꯀꯣ ꯁꯤ ꯀꯃꯥꯏꯅ ꯇꯧꯅꯤ ꯍꯥꯏꯔꯗꯤ ꯑꯁ ꯌꯥꯝ ꯍꯪꯒꯜꯂꯦꯗ ꯍꯥꯏꯔꯛ ꯀꯅꯤ ꯃꯔꯛ ꯃꯔꯛꯇꯗꯤ ꯁꯥꯎꯅꯤꯡꯉꯦꯗ ꯍꯥꯏꯗꯤ ꯐꯨꯜ ꯀꯟꯁꯦꯟꯇ꯭ꯔꯦꯠ ꯇꯧꯕꯤ ꯗꯦꯕꯀꯣ
ꯍꯣꯏ ꯑꯣꯖꯥ ꯑꯅꯤ ꯅꯥ
ꯍꯣꯏ
ꯑꯗꯨ ꯑꯗꯨ ꯅꯨꯡꯉꯥꯏꯇꯦꯅ ꯃꯥꯁꯨ ꯖꯁ ꯊ꯭ꯔꯤ ꯑꯥꯔꯁꯇꯤ ꯏꯁꯇꯨꯗꯦꯟꯒ ꯈꯪꯗꯕꯗꯣ ꯑꯃ ꯑꯃ ꯐꯖꯅ
ꯃꯥꯅꯦ ꯑꯣꯖꯥ ꯑꯣꯏꯔꯗꯤ ꯐꯖꯅ ꯇꯥꯛꯄꯤꯒꯗꯕꯅꯤ ꯃꯥꯁꯨ ꯕꯤꯖꯤꯅꯦꯁꯇꯤ ꯐꯖꯅ ꯇꯧꯔꯦ
ꯍꯣꯏ ꯇꯧꯔꯦ ꯃꯥꯅ ꯅꯨꯡꯉꯥꯏꯔꯦ ꯈꯪꯗꯦ ꯃꯥꯅ ꯑꯩ ꯇꯕꯤꯗꯣ ꯍꯩꯔꯗꯤ ꯃꯥꯅ ꯃꯥꯁꯨ ꯃꯇꯣꯝꯗ ꯇꯨꯕꯅꯤꯅꯀꯣ ꯌꯥꯝ ꯋꯥꯏ ꯍꯥꯏ ꯑꯗꯨꯏ ꯃꯥꯅ꯫ ꯑꯩꯈꯣꯏꯁꯨ꯫ ꯇꯨꯕ ꯍꯩꯔꯗꯤ ꯃꯥꯏ꯫ ꯈꯥꯗ ꯃꯇꯦꯡ ꯄꯥꯡꯉꯣꯒꯗꯤ ꯍꯥꯏꯕ ꯃꯥꯅ ꯀꯛꯄꯤꯒꯦ ꯅꯣꯏꯅ ꯇꯨꯑꯣꯒ ꯍꯥꯏꯕ꯫ ꯑꯗꯨꯅꯦꯕ꯫
ꯎꯝ ꯑꯣ ꯇꯨꯕ ꯃꯃꯟꯁꯦ ꯀꯌꯥ ꯂꯧꯕꯖꯥꯔꯀꯣ꯫
ꯈꯪꯗꯦꯗ꯫ ꯇꯨꯕꯁꯦ ꯃꯥꯗꯤ ꯀꯌꯥ ꯀꯌꯥ ꯂꯧꯕ꯭ꯔꯣ ꯅꯪꯒꯤ
ꯀꯛꯄꯒ꯫ ꯇꯨꯕꯒꯤꯁꯦ꯫
ꯎꯝ꯫
ꯑ ꯐꯤꯒꯨꯝꯕꯁꯦ ꯑꯩꯈꯣꯏꯅ꯫ ꯄꯨꯊꯣꯛꯑꯗꯤ꯫ ꯀꯩꯅꯣ ꯂꯧꯕ ꯃꯥꯜꯂꯦ꯫ ꯆꯝꯃꯉꯥ ꯈꯛ ꯂꯧꯋꯦꯕ꯫
ꯑꯣ ꯇꯨꯕꯩꯗꯣ꯫
ꯎꯝ ꯇꯨꯕꯒꯤꯁꯦ꯫ ꯐꯤꯗꯣ ꯂꯩꯔꯗ꯫
ꯍꯣꯏ ꯐꯤ ꯂꯧꯔꯗꯤ ꯑꯗꯨꯝ ꯇꯧꯋꯦꯗ꯫ ꯑꯩꯈꯣꯏꯁꯨ ꯑꯁ꯫ ꯑꯥ꯫
ꯏꯁꯀꯥꯔꯠꯀꯨꯝꯕ ꯏꯁꯀꯥꯔꯠꯀ ꯄꯨꯂꯞ ꯄꯨꯜꯂꯗꯤ ꯂꯤꯁꯤꯡ ꯑꯃ ꯂꯧꯋꯦ꯫
ꯑꯣ
ꯃꯥꯏꯁꯦ ꯑꯗꯨꯝ ꯑꯐꯣꯔꯗꯦꯕꯜ ꯑꯣꯏꯌꯦ꯫ ꯌꯥꯝ ꯇꯥꯡꯕꯁꯨ ꯁꯨꯅꯠꯇꯦ꯫
ꯑꯥ꯫ ꯐꯤꯗꯪꯗꯣ ꯂꯧꯔꯗꯤꯀꯣ꯫
ꯐꯤꯗꯣ ꯂꯩꯔꯦ ꯑꯗꯨ ꯐꯤ ꯃꯃꯜꯁꯤꯅꯦ ꯇꯥꯡꯉꯤꯁꯦ꯫
ꯑꯗꯨꯅꯦ ꯑꯩꯈꯣꯏꯁꯨ ꯁꯤ ꯊꯥ ꯃꯉꯥ ꯇꯨꯔꯛꯁꯤꯗ ꯄꯩꯁꯥ ꯌꯥꯝ ꯆꯪꯈ꯭ꯔꯦ ꯐꯤ ꯂꯧꯕ ꯍꯥꯏꯗꯤ ꯑꯗꯨꯒ꯫ ꯇꯝꯕ ꯀꯥꯟꯗꯗꯤ ꯐꯤ ꯃꯃꯜ ꯌꯥꯝꯕꯁꯨ꯫ ꯇꯧꯅꯤꯡꯗꯦꯅ ꯍꯥꯏꯗꯤ ꯍꯩꯇ꯭ꯔꯤꯕꯅꯤꯅ꯫ ꯀꯣ ꯁꯣꯏꯍꯜꯂꯗꯤꯅ꯫ ꯑꯗꯨꯒꯤ ꯑꯗꯨꯝ ꯖꯁ ꯀꯔꯤ ꯍꯥꯏꯁꯤꯔꯥ ꯈꯔ ꯈꯔ ꯍꯣꯡꯕꯁꯤꯡꯗꯣ ꯑꯗꯨꯗ ꯇꯝꯕꯅꯤ꯫
ꯐꯔꯦ ꯑꯗꯨꯗꯤ꯫ ꯊꯝꯃꯒꯦ ꯀꯣ
ꯐꯔꯁꯦ ꯑꯗꯨꯗꯤ ꯍꯣꯏ ꯍꯣꯏ